ꯑꯣ
ꯃꯇꯝ ꯆꯪꯉꯤꯀꯣ
ꯅꯨꯄꯤ ꯍꯁꯀ ꯑꯣ ꯍꯜꯂꯣ
ꯎ ꯇꯥꯕ꯭ꯔꯣ
ꯍꯣꯏ ꯇꯥꯔꯦ
ꯌꯥꯝ ꯌꯥꯝ ꯕꯤꯖꯤ ꯑꯣꯏ ꯃꯥꯅꯤꯀꯣ
ꯑ ꯑꯣꯏꯗꯤꯗ ꯍꯧꯖꯤꯛꯇ
ꯄꯦꯟꯒ ꯄꯦꯄꯔꯒ ꯄꯥꯏꯔ ꯂꯩ ꯑꯩ ꯃꯥꯜꯂꯦꯗ ꯅꯪꯁꯦ
ꯅꯣꯏ ꯑꯗꯨꯃꯛꯇꯤ ꯇꯧꯗꯦꯗꯅꯤ
ꯁꯦ ꯅꯣꯏ ꯃꯤ ꯀꯌꯥ ꯂꯩꯕ꯭ꯔꯣ
ꯋꯥꯟ ꯇꯨ ꯊ꯭ꯔꯤ ꯐꯣꯔ ꯐꯥꯏꯚ ꯁꯤꯛꯁ
ꯄꯥꯏꯕꯁꯅ
ꯌꯥꯍꯗ ꯄꯖꯗꯤ
ꯑꯩ ꯇꯣꯗ ꯂꯩꯗ
ꯃꯔꯤꯅꯦ ꯌꯥꯝ
ꯅꯨꯡꯉꯥꯏꯕꯅꯦ ꯅꯨꯡꯉꯥꯏꯕꯅꯦ
ꯇꯣꯝ ꯀ ꯍꯥꯏꯥꯏꯗꯤ ꯃꯤ ꯑꯇꯩ ꯊꯕꯛ ꯆꯠꯈꯤꯕꯒꯤꯔꯥ
ꯅꯠꯇꯗ ꯑꯩꯈꯣꯏꯗꯤ ꯑꯦꯛꯖꯝ ꯊꯥꯔꯤꯕꯅꯤꯅ ꯊꯕꯛ ꯆꯠꯄ ꯈꯣꯏꯔꯒ ꯂꯩꯃꯤꯅ ꯁꯤꯗ
ꯑꯣ
ꯃꯁ ꯃꯁꯥꯒꯤꯔꯣꯝꯗ ꯂꯩꯌꯦ ꯃꯔꯨꯞꯁꯤꯡ ꯁ ꯃꯩꯔꯣꯗ
ꯎꯝ ꯀꯔꯤ ꯀꯔꯤ ꯃꯈꯣꯟꯗꯣ ꯈꯥꯏꯅ ꯇꯥꯏ
ꯏꯒꯤꯅꯦ ꯑꯗꯣ ꯑꯗꯨ ꯂꯥꯛꯑꯗꯤ ꯅꯦꯛꯁ ꯇꯥꯏꯝꯁꯨ ꯍꯥꯏꯔꯛꯑꯣ ꯗꯥꯏꯔꯦꯛ ꯗꯥꯏꯔꯦꯛ ꯀꯣ
ꯅꯠꯇ ꯁꯨꯝ ꯇꯥꯏ ꯍꯥꯏꯕ ꯑꯅꯤ ꯀꯥꯏꯗꯅ
ꯑꯣ ꯑꯗꯨꯝ ꯅꯣꯏꯁꯇꯨ ꯌꯥꯗꯕꯅꯦ ꯃꯁꯤꯒꯤꯗꯣ ꯑꯗꯨ ꯑꯗꯨꯝ ꯍꯥꯏꯔꯛꯑꯣ ꯀꯥꯏꯗꯦ
ꯎ ꯅꯣꯏꯁꯦ ꯀꯩꯅꯣꯃꯗ ꯍꯟꯒꯦꯔꯣ ꯅꯣꯏꯒꯤ ꯇꯝꯐꯝꯗ ꯍꯟꯒꯦꯔꯣ
ꯇꯝꯐꯝꯗ ꯍꯟꯒꯦꯔꯣ ꯍꯥꯏꯗꯤ
ꯅꯣꯏ ꯂꯣꯏꯁꯤꯟꯈ꯭ꯔꯕꯣ ꯅꯣꯏꯒꯤ ꯒ꯭ꯔꯦꯖꯨꯋꯦꯁꯟꯗꯣ
ꯁ ꯂꯩꯦ
ꯑꯗꯨꯒ ꯏꯟꯇꯔꯟ ꯂꯣꯏꯔꯒ ꯅꯣꯏꯒꯤ ꯀꯩꯅꯣꯃꯗ ꯔꯤꯄꯣꯔꯠ ꯇꯧꯅꯤꯡꯉꯥꯏ ꯂꯩꯇꯦ
ꯅꯦ ꯑꯗꯨ ꯍꯟꯗꯛꯅ ꯂꯣꯏꯊꯣꯛꯄ ꯑꯣꯏꯔꯤꯌꯦ
ꯑꯗꯨ ꯏꯟꯇꯔꯟ ꯏꯟꯇꯔꯟꯁꯤꯞ ꯇꯧꯔꯤ ꯍꯥꯏꯗꯨꯗꯤ ꯑꯗꯨꯗꯤ ꯂꯣꯏꯈ꯭ꯔꯕ
ꯅꯠꯇꯦ ꯅꯠꯇꯦ ꯂꯣꯏꯗ꯭ꯔꯤꯌꯦ
ꯑꯠꯆꯥꯥ ꯑꯗꯨꯗꯤ ꯏꯩꯅꯪ ꯌ ꯋꯥ ꯍꯥꯏꯁꯤꯗꯤꯦꯉꯀꯣ
ꯑꯩꯁꯨ ꯉꯥꯎꯕ ꯑꯩ ꯒ꯭ꯌꯥꯟ ꯇꯥꯗ꯭ꯔꯦ ꯅꯪꯒꯤ ꯀꯣꯏꯁꯟꯗꯣ
ꯅꯠꯇꯦ ꯏꯟꯇꯔꯟ ꯇꯧꯔꯤꯁꯦ ꯀꯅꯥꯔꯣ ꯅꯪ
ꯏꯟꯅ ꯇꯦ ꯍꯟꯗꯛꯅ ꯊꯣꯛꯂꯛꯄꯅꯤ ꯊꯣꯛꯂꯛꯑꯒ ꯀꯩ ꯍꯥꯏꯔꯥ ꯇꯧꯕ ꯍꯧꯔꯤꯑꯕ ꯍꯥꯏꯗꯤ ꯑꯅꯧꯕ ꯑꯣꯏꯔꯤꯕ ꯅꯠꯇꯌꯦ ꯂꯣꯏꯔꯦꯕ
ꯜꯂꯣꯁ ꯑꯩ
ꯇꯝꯕꯗꯤꯂꯨ ꯇꯃꯗꯤ ꯂꯣꯏꯔꯦ ꯑꯗꯨ ꯃꯄꯥꯟꯗ ꯊꯣꯛꯑꯒ ꯇꯔꯟꯗꯤ ꯍꯧꯗ꯭ꯔꯤ ꯍꯧꯔꯒ ꯀꯩꯅꯗ ꯇꯥꯏ ꯑꯁ ꯌꯥꯟꯗꯗꯒ
ꯍꯥꯏ ꯏꯟꯇꯔꯟꯁꯦ ꯅꯪꯒꯤ ꯑꯦꯀꯥꯗꯃꯤꯛꯀꯤ ꯏꯟꯇꯔꯟꯔꯣ
ꯍꯣꯏ
ꯑꯗꯨ ꯏꯟꯊꯟꯖꯅꯣꯒꯤ ꯄꯣꯁ ꯀꯣꯔꯁ ꯂꯣꯏꯔꯒ ꯇꯧꯕꯗꯅꯤꯅ ꯑꯗꯣ ꯎꯝꯠ ꯑ ꯌꯥꯏ ꯌꯥ ꯃꯦꯗꯤꯀꯦꯜꯒꯤꯗꯤ ꯁꯥꯡꯉꯁꯨ ꯁꯥꯡꯕꯅꯤꯅꯦ
ꯎꯝ
ꯑꯣꯈꯤꯦ ꯉꯁꯤ ꯃ ꯆꯥꯦ
ꯑꯗꯨ ꯏꯃꯥꯏꯒꯤ ꯃꯅꯨꯡꯗ ꯁꯤꯗ ꯀꯣꯛꯆꯥꯛ ꯇꯧꯔꯦ
ꯎꯝ ꯈꯔꯗꯤ ꯆꯠꯄ ꯇꯥꯕ ꯃꯦꯗꯤꯀꯦꯜ ꯑꯣꯏꯒꯅꯤꯅ
ꯎꯝ ꯅꯪꯗꯤ ꯅꯪꯗꯤ ꯅꯪꯗꯤ ꯅꯪꯁꯨꯨꯔꯥ
ꯑꯩꯗꯤ ꯃꯦꯗꯤꯀꯦꯜꯗꯤ ꯅꯠꯇꯦ ꯑꯩꯗꯤ ꯒ꯭ꯔꯦꯖꯨꯑꯦꯁꯟꯗ ꯐꯤꯖꯤꯛꯁ ꯇꯧꯔꯝꯃꯦ
ꯎꯝ
ꯁꯥꯔꯅ ꯑꯦꯝ ꯕꯤ ꯑꯦ ꯇꯧꯔꯝꯃꯦ ꯃꯦꯅꯦꯖꯃꯦꯟꯗ
ꯑꯣ ꯑꯗꯨꯗꯤ ꯂꯣꯏꯔꯦꯅ
ꯇꯝꯅꯤꯡꯉꯥꯏꯗꯤ ꯂꯣꯏꯔꯦ ꯄꯤ ꯑꯩꯆ ꯇꯧꯒꯦꯔꯥ ꯇꯧꯔꯣꯏꯗꯥ ꯈꯪꯗ꯭ꯔꯤ ꯑꯦꯖꯝ ꯑꯇꯣꯞꯄ ꯊꯥꯅꯤ ꯊꯕꯛꯀꯤ ꯎꯝ
ꯄꯤ ꯑꯩꯆ ꯗꯤ ꯇꯧꯕꯁꯦ ꯑꯦꯟꯇ꯭ꯔꯥꯟꯁ ꯑꯃ ꯊꯥꯕ ꯅꯠꯇ꯭ꯔꯣ
ꯊ ꯑꯗꯨꯗꯤ
ꯑꯗꯨ ꯑꯗꯨ ꯌꯥꯎꯔꯗꯤ ꯑꯗꯨ ꯈꯔ ꯍꯣꯠꯅꯔꯗꯤ ꯊꯣꯛꯑꯅꯤꯅ
ꯃꯗꯨꯕꯨꯗꯨ ꯊꯣꯛ ꯊꯣꯛꯄ ꯌꯥꯔꯦꯗ ꯑꯗꯨꯕꯨ ꯑꯩꯗꯤ ꯃꯦꯅꯦꯖꯃꯦꯟꯒꯤ ꯊꯥꯗꯦ ꯑꯩꯗꯤ ꯍ꯭ꯌꯨꯃꯦꯟ ꯔꯤꯁꯣꯔꯁꯀꯤ ꯊꯥꯕ ꯍꯥꯏꯅ
ꯎꯝ ꯈꯪꯗ꯭ꯔꯗꯤ ꯑꯩꯈꯣꯏꯗꯤ ꯑꯗꯨ ꯔꯣꯝꯒꯤꯗꯤ ꯈꯪꯗ꯭ꯔꯦ ꯑꯗꯣ ꯎꯝ ꯃꯦꯅꯦꯖꯃꯦꯟ ꯇꯝꯕꯁꯦ ꯕꯤꯕꯤ ꯑꯦ ꯑꯦꯝꯕꯤ ꯑꯦ ꯀꯣ ꯑꯗꯣ ꯎ ꯕꯤꯕꯤ ꯑꯦ ꯈꯛꯇ ꯂꯣꯏꯔꯔꯒ ꯀꯩꯅꯣ ꯊꯕꯛꯀꯨꯝꯕ ꯐꯪꯕꯒꯤ ꯑꯦꯝ ꯎꯝ ꯌꯥꯝꯕ꯭ꯔꯥ ꯂꯝꯕꯤꯗꯣ
ꯕꯤ ꯕꯤ ꯑꯦ ꯈꯛꯇꯗꯤ ꯌꯥꯝꯗꯦ ꯑꯗꯨꯒ ꯄꯦꯁꯀꯦꯜꯁꯨ ꯅꯦꯝꯃꯦ ꯕꯤꯕꯤꯗꯤ ꯄ ꯌꯥꯏꯁꯤꯔꯥ ꯊꯕꯛ ꯑꯦꯝ ꯕꯤꯒꯤ ꯊꯕꯛ ꯌꯥꯡꯈꯩ ꯊꯣꯛꯄꯗꯗꯤ ꯕꯤꯕꯦꯒꯤ ꯃꯉꯥꯁꯨ ꯌꯥꯎꯔꯣꯏꯗ ꯑꯅꯤ ꯑꯍꯨꯝ ꯆꯥꯝꯃꯉꯥꯗ ꯃꯉꯥ ꯑꯃ ꯍꯥꯏꯔꯤꯁꯦ ꯕꯤ ꯕꯤ ꯑꯦꯗꯤ ꯑꯗꯨꯝ ꯖꯦꯅꯦꯔꯦꯜ ꯒ꯭ꯔꯦꯖꯨꯌꯦꯁꯟꯒ ꯄꯥꯏꯅ
ꯑꯕꯨ ꯊ꯭ꯔꯤꯔ ꯐꯣꯔ ꯏꯔꯁ ꯊ꯭ꯔꯤ ꯏꯔꯁ ꯔ
ꯔꯦꯒꯨꯂꯔ ꯑꯗꯨꯗꯤ ꯊ꯭ꯔꯤ ꯏꯔꯁꯅꯦ
ꯎꯝ ꯑꯗꯨꯒ ꯑꯦꯝ ꯕꯤ ꯑꯦ ꯑꯃꯨꯛ ꯆꯪꯉꯗꯤ ꯑꯅꯤꯔꯥ
ꯍꯣꯏ ꯇꯨ ꯏꯔꯁ ꯍꯔ
ꯎꯝ
ꯕꯤ ꯕꯤ ꯑꯦ ꯑꯩ ꯑꯩꯗꯤ ꯕꯤ ꯕꯤ ꯑꯦ ꯂꯧꯗꯦꯗ ꯑꯗꯨꯝ ꯗꯥꯏꯔꯦꯛ ꯑꯩꯒꯤ ꯒ꯭ꯔꯦꯖꯨꯋꯦꯁꯟ ꯕꯤ ꯑꯦꯁ ꯁꯤ ꯐꯤꯖꯤꯛꯁ ꯂꯧ ꯑꯩ ꯂꯧꯕꯅꯦ ꯑꯩꯁꯨ ꯑꯣꯅꯔ ꯄꯦꯄꯔ ꯀꯣ
ꯎꯝ
ꯑꯗꯨ ꯂꯧꯔꯒ ꯑꯗꯨꯝ ꯆꯪꯈ꯭ꯔꯕꯅꯤ ꯀꯩꯅꯣꯗ ꯑꯦꯝ ꯕꯤ ꯑꯦꯗ ꯗꯥꯔꯦꯠ
ꯎꯝ ꯑꯗꯨꯗꯤ ꯂꯣꯏꯔꯦꯅꯦꯀꯣ ꯑꯦꯝ ꯕꯤ ꯑꯦꯁꯁꯦ ꯑꯗꯨꯁꯦ ꯑꯗꯨꯁꯦ ꯃꯣꯏ ꯌꯦꯁꯦ ꯊꯥꯎ ꯊꯤꯕꯁꯦ ꯀꯃꯥꯏ ꯀꯃꯥꯏꯅ ꯇꯧꯗꯣꯏꯅꯣ ꯑꯦꯝ ꯕꯤ ꯑꯦꯗꯣꯏꯕꯒꯤ
ꯄ꯭ꯔꯥꯏꯚꯦꯠꯇ ꯇꯧꯈꯤꯕꯔꯗꯤ ꯑꯗꯨꯝ ꯏꯁꯇꯥꯔꯇꯤꯡ ꯀꯩꯅꯣꯅꯦ ꯎ ꯔꯤꯀ꯭ꯔꯨꯏꯃꯦꯟ ꯑꯦꯖꯁꯤ ꯂꯩꯗꯅ ꯑꯦꯛꯖꯥꯝꯄꯜꯗ ꯑꯣꯔꯒꯅꯥꯏꯖꯦꯁꯟ ꯑꯃꯅ ꯂꯥꯛꯑꯒ ꯄ꯭ꯂꯦꯁꯃꯦꯟꯒꯤ ꯂꯥꯛꯑꯗꯤ ꯃꯣꯏꯅ ꯑꯗꯨꯝ ꯇꯧꯕ ꯈꯂꯛꯏꯕ ꯑꯗꯣ ꯀꯔꯤ ꯍꯥꯏ ꯁꯤꯔ ꯑꯣꯜ ꯏꯟꯗꯤꯌꯥꯁꯤꯟꯗ ꯑꯦꯝ ꯕꯤ ꯑꯦꯁꯦ ꯄ꯭ꯂꯦꯁꯃꯦꯟ ꯌꯥꯗ꯭ꯔꯦꯕ ꯏꯚꯟ ꯑꯥꯏ ꯑꯦ ꯑꯦꯝꯁ ꯍꯥꯏꯕꯗꯤ ꯏꯟꯗꯤꯌꯥꯟꯒꯤ ꯄꯨꯔꯥ ꯆꯥꯎꯔꯕ ꯃꯦꯅꯦꯖꯃꯦꯟꯈꯣꯏꯁꯨ ꯄ꯭ꯂꯦꯁꯃꯦꯟ ꯌꯥꯗ꯭ꯔꯕꯅꯤ ꯑꯗ
ꯎꯝ
ꯎꯝ ꯃꯤ ꯃꯁꯥ ꯃꯁꯥꯅ ꯊꯤꯗ ꯍꯟꯗꯛ ꯊꯤ ꯀ꯭ꯔꯤꯁꯤ ꯐꯣꯝ ꯌꯥꯝꯈ꯭ꯔꯕꯅꯤꯅꯀꯣ ꯄ꯭ꯔꯥꯏꯚꯦꯠꯀꯤꯗꯣ
ꯍꯣꯏ
ꯑꯗꯨꯝ ꯔꯤꯖꯨꯃꯦ ꯁꯦꯝꯕ ꯍꯕ ꯁꯤꯚ ꯁꯦꯝꯕ ꯍꯗꯤ ꯑꯗꯨꯝ ꯊꯕꯛꯇꯤ ꯇꯧꯕ ꯌꯥꯏ ꯄ꯭ꯔꯥꯏꯚꯦꯠꯀꯤꯗꯤ
ꯎꯝ
ꯑꯗꯨꯕꯨ ꯁꯦꯂꯔꯤ ꯔꯦꯟꯖꯁꯦ ꯄꯦꯀꯦꯠꯁꯦ ꯆꯥꯎꯗ꯭ꯔꯦꯅ
ꯑꯗꯣ ꯄ꯭ꯔꯥꯏꯚꯦꯠꯇ ꯇꯧꯕꯁꯤ ꯀꯌꯥꯗꯒꯤ ꯍꯧꯧꯕꯅꯣ
ꯁꯦꯜꯁꯇ ꯆꯪꯉꯗꯤ ꯁꯦꯜꯁꯀꯤꯗꯤ ꯑꯦꯠꯂꯤꯁ ꯊꯥꯔꯇꯤ ꯐꯥꯏꯚꯇꯤ ꯍꯧꯒꯅꯤ
ꯎꯝ
ꯃꯥꯔꯀꯦꯤꯡꯗ ꯆꯪꯉ꯭ꯔꯗꯤ ꯊꯥꯔꯇꯤ ꯄꯥꯛ ꯌꯥꯎꯔꯣꯏ ꯍꯥꯏ ꯆꯥꯔꯗꯤ ꯆꯪꯕ ꯂꯨꯕ ꯍꯥꯏ ꯆꯥꯔ ꯍꯣꯇꯦꯜ ꯃꯦꯅꯦꯖꯃꯦꯟꯒꯨꯝꯕꯗ ꯍꯥꯏꯆꯥꯥꯔꯒꯨꯝꯕ ꯐꯪꯉꯒꯗꯤ ꯑꯃꯨꯛꯀ
ꯑ ꯄ꯭ꯔꯣꯃꯣꯁꯟꯒꯨꯝꯕꯗꯣ ꯈꯔ ꯊꯨꯕ ꯍꯥꯏꯇꯥꯔꯦ ꯑꯗꯨ ꯅꯠꯇ꯭ꯔꯗꯤ ꯌꯥꯔꯦ ꯍꯧꯖꯤꯛ ꯑ ꯐꯥꯏꯅꯥꯟꯁ ꯂꯧꯕ ꯑꯩꯈꯣꯏꯗꯗꯤ ꯕꯦꯡꯀꯤꯡꯒꯤ ꯑꯦꯛꯖꯥꯝ ꯀ꯭ꯔꯦꯛ ꯇꯧꯕ ꯂꯥꯛꯑꯕ ꯑꯩꯅ ꯐꯥꯏꯅꯥꯟꯁ ꯂꯧꯍꯧꯗꯧꯕ ꯍꯥꯏꯇꯥꯔꯦ ꯑꯩꯅ ꯍ꯭ꯌꯨꯃꯦꯟ ꯔꯤꯁꯣꯔꯁꯀ ꯃꯥꯔꯀꯦꯇꯤꯡꯗ ꯂꯥꯎꯕ ꯊꯕꯛꯄꯨꯗꯤ ꯑꯗꯨꯝ ꯂꯩꯗꯤ ꯂꯩꯗ ꯖꯦꯅꯔꯦꯜ ꯒ꯭ꯔꯦꯖꯨꯋꯦꯁꯟ ꯌꯦꯡꯉꯗꯤ
ꯎꯝ ꯑꯩꯈꯣꯏ ꯏꯅꯥꯎꯅꯨꯄꯥ ꯑꯃꯁꯨ ꯃꯥꯁꯦ ꯇꯝꯅꯤꯡꯉꯤ ꯍꯥꯏꯕꯀꯣ ꯑꯗꯨ ꯑꯣꯏꯔꯁꯨ ꯎꯝ ꯇꯝꯕ ꯃꯤ ꯇꯝꯕ ꯂꯣꯏꯔꯒ ꯂꯩꯕ ꯃꯤ ꯃꯤ ꯗ ꯃꯤꯅ ꯍꯦꯟꯅ ꯑꯗꯨꯝ ꯁꯦꯡꯅ ꯈꯪꯉꯤꯅ ꯋꯥ ꯑꯗꯨꯒꯣ ꯑꯗꯨꯒꯤ ꯍꯪꯕꯅꯤꯗ
ꯀꯦꯠ ꯀꯦꯠ ꯊꯥꯎ ꯍꯥꯏꯔꯣ ꯀꯦꯠ ꯀꯃꯦꯠ ꯁꯤ ꯑꯦ ꯇꯤ ꯑꯅ ꯃꯥ ꯂꯩꯕ ꯑꯦꯝ ꯑꯦ ꯇꯤ ꯑꯅ ꯑꯗꯨ ꯑꯅꯤꯗꯣ ꯊꯥꯎꯑꯣ ꯍꯥꯏꯌꯣ ꯍꯥꯏꯕꯗꯤ ꯀꯦꯠꯀꯤ
ꯑꯗꯨ ꯊꯥꯕ ꯍꯥꯏꯕꯁꯦ ꯒ꯭ꯔꯦꯖꯨꯑꯦꯁꯟꯒꯤ ꯂꯦꯕꯦꯜꯗ ꯊꯥꯗꯣꯏꯔꯥ ꯅ ꯅꯠꯇ꯭ꯔꯒ ꯅꯣꯏꯒꯤ ꯀꯣꯔꯁꯇꯨ ꯆꯪꯒ ꯊꯥꯗꯣꯏꯔꯥ
ꯑ
ꯀꯣꯔꯁꯁꯦ ꯀꯩꯅꯣꯅꯦ ꯃꯣꯏꯁꯦ ꯐꯤꯐꯇꯤ ꯄꯔꯁꯦ ꯖꯦꯅꯔꯦꯜ ꯇꯥꯔꯅꯤ ꯑꯦꯛꯖꯥꯝꯄꯜꯗ ꯑꯦꯅꯤ ꯀꯝꯄꯤꯇꯤꯇꯤꯞ ꯑꯦꯛꯖꯥꯝ ꯇꯥꯏꯞꯇꯀꯣ
ꯎꯝ
ꯑꯗꯨꯒ ꯐꯤꯐꯇꯤ ꯄꯥꯔꯁꯦꯟꯁꯦ ꯃꯦꯅꯦꯖꯃꯦꯟꯒꯤ ꯀꯣꯏꯁꯟ ꯇꯥꯏꯞꯇ ꯃꯦꯅꯦꯖꯃꯦꯟꯒꯤ ꯀꯣꯏꯁꯟ ꯍꯥꯏꯕꯁꯦ ꯑꯗꯨꯝ ꯂꯨꯕ ꯅꯠꯇꯦꯗ ꯑꯗꯨꯝ ꯀꯥꯜꯀꯨꯂꯦꯁꯟ ꯗꯥꯇꯥ ꯏꯟꯇꯤꯄꯦꯁꯟ ꯈꯔ ꯌꯥꯎꯋꯦ ꯑꯗꯨꯒ ꯑꯣ ꯀ ꯀꯔꯤ ꯀꯁꯅ ꯀꯥꯕꯔꯗ ꯑ ꯒꯦꯅꯦꯔꯦꯜꯗ ꯑꯌꯥꯝꯕ ꯌꯝꯕꯅꯤꯗ ꯃꯦꯠꯁ ꯀꯨꯝꯕꯁꯦ ꯈꯔ ꯈꯣꯠꯅꯤꯡꯉꯥꯏꯗꯤ ꯑꯗꯨꯝ ꯌꯥꯎꯏꯗꯤ ꯌꯥꯎꯋꯦ ꯈꯣꯠꯇ ꯑꯣꯏꯔꯁꯨ ꯌꯥꯝ ꯌꯥꯝꯕꯗꯤ ꯅꯠꯇꯦ ꯁꯥꯏꯟꯁ ꯕꯦꯛꯒ꯭ꯔꯥꯎꯟꯕ ꯑꯣꯏꯔꯗꯤ ꯑꯗꯨꯝ ꯂꯥꯛꯑꯦꯕꯅꯦ ꯃꯦꯅꯦꯖꯄ ꯇꯝꯒꯦꯗꯤ ꯑꯦꯟꯇ꯭ꯔꯥꯟꯁ ꯇꯦꯁꯇ ꯗꯥꯔꯦꯛ ꯁꯤꯋꯤꯇꯤꯒꯨꯝꯕ ꯇꯧꯗ꯭ꯔꯒ ꯑ ꯀꯩꯅꯣ ꯇꯧꯕꯅ ꯐꯕ ꯑꯥ ꯀꯔꯤꯕ ꯃꯦꯅꯦꯖꯃꯦꯟ ꯑꯦꯞꯇꯤꯇꯨꯁ ꯂꯩꯕꯁꯤ ꯃꯦꯠꯀꯨꯝꯕ ꯀꯦꯠꯀꯨꯝꯕꯗꯣ ꯀ꯭ꯔꯤꯒꯤꯔꯣ ꯍꯥꯏꯔꯗꯤ ꯅꯦꯛꯁ ꯇꯥꯏꯝ ꯄ꯭ꯂꯦꯁꯃꯦꯟꯒꯤꯗꯃꯛꯇ ꯐꯕ ꯑꯦꯛꯖꯥꯝꯄꯜꯗ ꯅꯪ ꯄꯥꯔꯁꯦꯟꯇꯥꯥꯖ ꯐꯈ꯭ꯔꯗꯤꯀꯣ ꯑꯦꯟꯇ꯭ꯔꯥꯟꯁꯇ ꯅꯪꯒꯤ ꯀꯣꯔꯁ ꯂꯣꯏꯗ꯭ꯔꯤꯀꯥꯟꯗꯒꯤ ꯅꯪꯁꯦ ꯑꯗꯨꯝ ꯀꯔꯤꯁꯤꯔꯥ ꯄ꯭ꯂꯦꯁꯃꯦꯟ ꯐꯪꯗꯕ ꯇꯥꯏꯞꯇ ꯅꯪ ꯑꯗꯨꯝ ꯂꯩꯔꯤꯅꯦꯕ ꯃꯤꯅ ꯀꯣꯔ ꯐꯖꯕꯒꯤ ꯑꯗꯨꯝ ꯉꯥꯏꯔ ꯂꯩꯒꯅꯦꯕ ꯑꯗꯨꯃꯥꯏꯅ ꯇꯧꯕꯅꯦꯕ ꯑꯗꯨꯒ ꯑꯦꯁ ꯇꯤ ꯑꯩꯈꯣꯏꯒꯤꯗꯤ ꯅꯦꯝꯕꯅꯤꯗ ꯁꯤꯛꯁꯇꯤ ꯐꯥꯏꯚ ꯄꯥꯔꯁꯦꯟ ꯐꯪꯕ ꯐꯥꯎꯕ ꯄ꯭ꯂꯦꯁꯃꯦꯟ ꯐꯖꯕ ꯐꯪꯉꯦ ꯍꯥꯏ ꯑꯩꯅꯗꯤ ꯅꯍꯥꯟ ꯈꯪꯗꯕꯅꯤꯅ ꯑꯗꯨꯕꯗ ꯊꯥꯍꯧꯗꯔꯦꯕ
ꯎꯨꯡ
ꯃꯦꯅꯦꯖꯃꯦꯟꯗꯗꯤ ꯑꯩꯁꯨ ꯄꯤ ꯑꯩꯆ ꯁꯤ ꯇꯧꯕ ꯌꯥꯔꯦ ꯑꯗꯣ ꯑꯩꯅ ꯇꯧꯅꯤꯡꯗꯕ ꯍ꯭ꯌꯨꯃꯦꯟ ꯔꯤꯁꯣꯔꯁꯀꯤ ꯊꯕꯛ ꯑꯣꯏꯅ ꯊꯤꯕ ꯑꯩꯅꯥ
ꯑꯗꯣ ꯑꯗꯨꯗ ꯃꯦꯅꯦꯁꯃꯦꯟꯒꯗ ꯄꯤ. ꯗꯤ. ꯇꯧꯔꯗꯤꯀꯣ ꯃꯥꯒꯤ ꯎꯝ ꯃꯥꯒꯤ ꯀꯁꯅ ꯀꯔꯝ ꯀꯔꯝꯕ ꯇꯧꯕ ꯌꯥꯕꯅꯣ
ꯄꯣꯁ ꯍꯥꯏꯕꯗꯤ ꯁꯕꯖꯦꯛꯔꯣ
ꯅꯥꯠꯇꯤꯌꯦ ꯄꯤ. ꯗꯤ. ꯇꯩ ꯅ ꯀ ꯑꯗꯨ ꯑꯣꯏꯔꯗꯤ ꯊꯕꯛ ꯍꯣꯏ ꯍꯣꯏ
ꯑꯣ ꯑꯦꯁꯤꯁꯇꯦꯟ ꯄ꯭ꯔꯣꯐꯦꯁꯔ ꯇꯧꯕ ꯌꯥꯅꯤ ꯑꯗꯨꯒ ꯐꯦꯂꯣꯁꯤꯞ ꯃꯣꯏ ꯌꯥꯝ ꯀꯧꯋꯦꯕ ꯒꯣꯔꯦꯟ ꯈꯣꯏꯅ
ꯎꯝ
ꯄꯤ. ꯍꯦ. ꯗꯤ ꯂꯣꯏꯈ꯭ꯔꯗꯤ ꯑꯌꯥꯝꯕ ꯇꯤꯆꯤꯡꯅꯤꯗ
ꯑꯣ
ꯁꯦꯂꯔꯤꯗꯤ ꯑꯗꯨꯝ ꯋꯥꯡꯉꯦ
ꯎꯝ
ꯎ ꯑꯗꯨꯝ ꯊꯕꯛꯄꯨꯗꯤ ꯂꯩꯗꯤ ꯂꯩꯕꯅꯤꯅ ꯄꯤ ꯑꯩꯆ ꯗꯤ ꯂꯣꯏꯔꯗꯤ ꯑꯗꯨꯕꯨ ꯃꯇꯝ ꯆꯪꯉꯦꯕ ꯑꯦꯠꯂꯤꯁ ꯐꯥꯏꯚ ꯏꯔꯁ ꯑꯣꯔ ꯃꯦꯛꯁꯤꯃꯝ ꯁꯤꯛꯁ ꯏꯌꯥꯔꯁꯀꯨꯝꯕ ꯐꯣꯔ ꯌꯔꯁꯇꯗꯤ ꯄꯥꯛ ꯂꯣꯏꯅꯥꯗꯦꯕ
ꯎꯝ
ꯅꯪꯗꯤ ꯑꯗꯨ ꯂꯣꯏꯔꯗꯤ ꯊꯕꯛ ꯇꯧꯒꯥꯅꯦ
ꯑꯁ ꯊꯕꯛ ꯍꯣꯏ ꯑꯩꯈꯣꯏꯒꯤꯗꯤ ꯎꯄꯥꯏ ꯂꯩꯇ꯭ꯔꯔꯤꯅ ꯑꯗꯨꯝ ꯊꯕꯛ ꯊꯤꯕ ꯇꯥꯔꯦꯅ ꯍ
ꯍꯟꯗꯛ ꯕꯤ ꯑꯦꯁ ꯁꯤ ꯅꯣꯏꯁꯦ ꯅꯔꯁꯤꯡ ꯆꯤꯡꯒꯦꯔꯥ ꯅꯣꯏꯒꯤꯁꯦ
ꯎ ꯄꯦꯔꯥꯃꯦꯦꯗꯤꯀꯦꯜ ꯄꯦꯔꯥꯃꯦꯦꯗꯤꯀꯦꯜꯅꯦ ꯍꯣꯏꯒꯤ
ꯌꯥꯝ ꯃꯦꯗꯤꯀꯦꯜꯒꯤꯁꯨ ꯒꯚꯔꯃꯦꯟꯒꯤ ꯑꯃ ꯊꯣꯛꯄꯨꯝ ꯇꯧꯅꯤꯅ ꯔꯤꯀ꯭ꯔꯨꯏꯠꯃꯦꯟ
ꯍꯣꯏ ꯂꯩꯌꯦ ꯂꯩꯕꯕꯨꯗꯤ ꯂꯩꯌꯦ
ꯎꯝ ꯅꯔꯁꯤꯡ ꯑꯦꯁꯤꯁꯇꯦꯟꯒꯤꯁꯨ ꯊꯣꯛꯄꯅꯦ ꯅꯣꯏꯁꯨ ꯌꯥꯔꯝꯒꯅꯤ
ꯎꯝ ꯑꯗꯨꯗꯤ ꯌꯥꯔꯔꯣꯏ ꯑꯩꯈꯣꯏꯗꯤ ꯇꯣꯉꯥꯟꯅ ꯆꯠꯄꯅꯤꯅ ꯑꯃ ꯀꯣ
ꯎꯝ ꯌꯥꯒꯨꯝ ꯇꯧꯕꯅꯦ ꯑꯩ ꯑꯩ ꯆꯞ ꯆꯥꯗꯤ ꯌꯦꯡꯍꯍꯧꯗ꯭ꯔꯦ ꯑꯗꯨ ꯑꯣꯏꯔꯁꯨ ꯖꯦꯅꯔꯦꯜ ꯑꯗꯨꯝ ꯁꯥꯏꯟꯁ ꯄꯥꯏꯔꯗꯤ ꯑꯗꯨꯝ ꯌꯥꯝ ꯇꯧꯅꯦ ꯑꯦꯁꯤꯁꯇꯦꯟꯒꯤꯗꯨꯗꯤ
ꯎꯝ ꯏꯕꯨ ꯑꯣꯏꯂꯤ ꯈ ꯔꯦ
ꯑꯝ ꯆꯞꯄꯥꯦ ꯑꯗꯨ ꯃꯥꯂꯣꯅꯤꯗ
ꯎꯝ
ꯑꯗꯨ ꯑꯣꯏꯔꯗꯤ ꯅꯣꯏꯗꯤ ꯄ꯭ꯂꯦꯁꯃꯦꯟ ꯄꯤꯕ꯭ꯔꯥ ꯅꯠꯇ꯭ꯔꯒ ꯅꯁꯥ ꯅꯁꯥꯒꯤ
ꯃꯁꯥ ꯃꯁꯥꯅ ꯁꯤꯤꯗꯣꯏꯅꯦ ꯄ꯭ꯂꯦꯁꯃꯦꯟ ꯄ꯭ꯂꯦꯁꯃꯦꯟꯗꯤ ꯍꯥꯏꯗꯣꯏꯅꯦꯕꯀꯣ ꯀꯣꯂꯦꯖ ꯁꯤꯡꯁꯦ ꯑꯗꯨꯒ ꯑꯃꯨꯛ ꯁꯦꯡꯕ ꯂꯥꯛꯑꯀꯥꯟꯗꯤ ꯃꯁꯥ ꯃꯁꯥ ꯊꯤꯗꯣꯏꯅꯦ
ꯑ
ꯑꯗꯨꯅꯁꯨ ꯃꯁꯥ ꯃꯁꯥꯅ ꯊꯤꯕꯅꯁꯨ ꯄꯦꯂꯦꯅꯀꯣ ꯃꯣꯏ ꯃꯣꯏꯅ ꯄ꯭ꯂꯦꯁꯃꯦꯟꯅꯤ ꯍꯥꯏꯔꯒ ꯀꯌꯥ